ꯀꯩꯗꯧꯔꯤꯒꯦ
ꯑꯩ ꯑꯗꯨꯝ ꯂꯩꯔꯝꯕꯅꯦ ꯌꯨꯝꯗꯀꯣ ꯃꯄꯥꯟ ꯆꯠꯂꯒ ꯎꯝ ꯍꯧꯖꯤꯛ ꯍꯣꯏ ꯆꯠꯂꯒ ꯊꯕꯛ ꯈꯔ ꯂꯩꯕꯀꯣ ꯆꯠꯊꯣꯔꯎꯨꯔꯦ ꯍꯜꯂꯛꯑꯦ
ꯑꯩꯁꯨ ꯍꯧꯖꯤꯛ ꯑꯁ ꯐꯤ ꯁꯥꯅꯤꯉꯥꯏ ꯇꯧꯔꯤ
ꯑꯣ ꯑꯁ ꯌꯦꯡꯅꯤꯡꯉꯦ ꯅꯪꯅ ꯐꯤ ꯁꯥꯕꯗꯣ
ꯎꯝ ꯑꯄꯤꯛꯄꯅꯤꯗ ꯖꯁ ꯍꯧꯔꯦ ꯑꯩ ꯍꯥꯞꯄ꯭ꯔꯣ ꯅꯠꯇꯦꯕꯀꯣ ꯁꯨꯝ ꯇꯝꯕ ꯋꯥꯅꯦꯗ
ꯑꯗꯣ ꯍꯣꯔꯦꯟ ꯈꯔ ꯀꯥꯞꯄꯒ ꯊꯥꯕꯤꯔꯛꯑꯣꯅ ꯑꯩꯁꯨ ꯌꯦꯡꯒꯦꯅ ꯀꯣ
ꯊꯥꯔꯛꯀꯦ ꯊꯥꯔꯛꯀꯦ ꯍꯣꯏ
ꯎꯝ ꯎꯝ ꯑꯩ ꯎꯝ ꯑꯩ ꯌꯥꯝ ꯌꯦꯡꯅꯤꯡꯉꯦꯕ ꯀꯣ ꯍꯥꯏꯕꯗꯤ ꯑꯩꯈꯣꯏꯒꯤ ꯀꯜꯆꯔꯦꯜꯒꯤꯀꯣ ꯑꯗꯨꯒꯨꯝꯕ ꯄꯣꯠꯁꯦ ꯑꯩꯈꯣꯏꯒꯤ ꯑꯥ ꯏꯚꯟ ꯖꯒꯣꯏ ꯁꯥꯕ ꯍꯩ ꯑꯁ ꯑꯗꯨꯃꯛ ꯍꯥꯏꯗꯤ ꯔꯣꯡꯃꯩꯒꯤ ꯃꯅꯤꯄꯨꯔꯤꯒꯤ ꯑꯁ꯭ ꯑꯥꯃꯤꯁꯀꯤ ꯍꯥꯏꯕ ꯂꯩꯇꯦꯀꯣ ꯑꯗꯨꯝ ꯀꯜꯆꯔꯦꯜ ꯀꯜꯆꯔꯦꯜꯒꯤꯁꯨ ꯌꯥꯝ ꯄꯥꯝꯕ ꯍꯥꯏꯇꯥꯔꯦꯀꯣ ꯑꯗꯨꯅ ꯑꯗꯨꯝ ꯀꯃꯥꯏꯅ ꯅꯪ ꯁꯥꯕꯅꯣ ꯀꯥꯏꯅꯕ ꯑꯗꯨꯃꯥꯏꯅ ꯇꯧꯕꯗꯣ ꯑꯗꯨꯝ ꯈꯪꯅꯤꯡꯕꯗꯣ ꯏꯁꯥꯗꯤ ꯑꯗꯨꯝ ꯏꯁꯥꯅ ꯇꯝꯖꯔꯤꯔꯥ ꯃꯤꯅ ꯇꯝꯕꯤꯕ꯭ꯔꯥ ꯀꯃꯥꯏꯅ ꯇꯧꯕꯅꯣ
ꯈꯪꯗ꯭ꯔꯗꯤ ꯃꯤꯉꯣꯟꯗ ꯍꯪꯉꯦ ꯃꯣꯏꯅꯁꯨ ꯏꯃꯥꯟꯅꯕꯤ ꯍꯩꯕ ꯂꯩꯌꯦꯕꯀꯣ ꯃꯥꯅ ꯃꯇꯦꯡ ꯄꯥꯡꯕꯤꯌꯦꯕ ꯃꯅꯥꯛꯇ ꯂꯥꯛꯑꯒ ꯑꯗꯨꯝ ꯑꯩꯅ ꯃꯥꯅ ꯍꯥꯏꯕꯗ ꯑꯗꯨꯝ ꯃꯔꯛꯇꯥ ꯑꯦ ꯇꯧꯋꯦ ꯑꯗꯨꯒ ꯑꯩꯅ ꯈꯪꯗ꯭ꯔꯗꯤ ꯃꯉꯣꯟꯗ ꯍꯪꯒꯅꯤ ꯑꯗꯨꯃꯥꯏꯅ ꯇꯧꯋꯦ ꯑꯩꯅ ꯈꯪꯕ ꯃꯇꯥꯡ ꯂꯩꯖ꯭ꯔꯦꯅꯅ ꯑꯗꯨꯀꯥꯟꯗ ꯃꯉꯣꯟꯗ ꯍꯪꯕ
ꯐꯩꯌꯥ ꯑꯗꯨꯗꯤꯀꯣ ꯅꯪꯁꯦ ꯌꯥꯝꯅ ꯅꯪꯁꯦ ꯌꯥꯝꯅ ꯑꯦꯛꯇꯤꯚ ꯂꯔꯅꯔ ꯃꯥꯜꯂꯦ ꯍꯥꯏꯕꯗꯤ ꯃꯥꯜꯂꯦ ꯍꯥꯏꯕꯗꯤ ꯌꯥꯝ ꯈꯪꯅꯤꯡꯕ ꯀꯣ ꯍꯥꯏꯗꯤ
ꯎꯝ
ꯌꯥꯝ ꯇꯝꯅꯤꯒ ꯇꯝꯖꯅꯤꯡꯕ ꯍꯥꯏꯇꯥꯔꯦꯀꯣ ꯑꯗꯨꯃꯥꯏꯅ ꯑꯣꯏꯕ ꯃꯥꯜꯂꯦ
ꯍꯣꯏ ꯅꯨꯄꯤꯅꯤꯅꯀꯣ ꯈꯪꯗ꯭ꯔꯗꯤ ꯌꯥꯗꯕ
ꯃꯥꯅꯦ ꯃꯥꯅꯦ ꯍꯩꯒꯗꯧꯕꯅꯦ ꯍꯌꯦꯡꯋꯥꯏꯀꯣ ꯍꯌꯦꯡꯋꯥꯏ ꯏ ꯏꯥꯒꯤ ꯑꯦꯠꯂꯤꯁ ꯃꯌꯥꯝꯒꯤ ꯇꯧꯗ꯭ꯔꯁꯨ ꯑꯦꯠꯂꯤꯁ ꯏꯁꯆꯥ ꯏꯆꯥꯁꯤꯡꯒꯤ ꯀꯣ ꯎ ꯎꯝ ꯏꯄꯨꯔꯣꯏꯕꯒꯤ ꯂꯩꯗꯅꯀꯣ ꯑ ꯃꯤꯗꯒꯤ ꯅꯦꯛꯂꯒ ꯅꯦꯛꯂꯒ ꯇꯧꯕꯗꯗꯤ ꯐꯖꯁꯨ ꯐꯖꯗꯦ ꯐꯖꯁꯨ ꯐꯖꯗꯦ ꯑꯗꯨꯒ ꯃꯃꯜꯁꯨ ꯇꯥꯡꯉꯦꯗꯅꯀꯣ ꯑꯗꯨ ꯏꯁꯥꯅ ꯁꯦꯝꯂꯒꯗꯤ ꯑ ꯑ ꯁꯝꯅ ꯍꯥꯏꯔꯕꯗ ꯑꯦꯛꯖꯥꯝꯄꯜ ꯑꯣꯏꯅ ꯍꯥꯏꯕꯗ ꯁꯄꯣꯁ ꯏꯕꯥꯅꯤꯅꯦ ꯍꯥꯏꯔꯁꯤꯅꯦꯀꯣ ꯑꯗꯣ ꯅꯪꯅ ꯅꯪꯅ ꯑꯩꯒꯤꯅꯦ ꯀꯥꯏꯅ ꯁꯦꯝꯃꯒ ꯄꯤꯕꯗꯣ ꯑꯩꯁꯨ ꯌꯥꯝ ꯏꯟꯕ ꯅꯨꯡꯉꯥꯏꯒꯅꯦꯕ ꯅꯠꯇ꯭ꯔꯥ ꯍꯥꯏꯕꯗꯤ ꯋꯥꯔꯤꯕꯎ ꯕꯀꯣ ꯍꯥ ꯍꯥ ꯒꯒ ꯍꯥꯏꯗꯤ
ꯁ ꯑꯩꯅ ꯑꯩꯒꯤ ꯅꯨꯄꯤ ꯅꯨꯄꯤꯔꯤꯕꯅꯦ ꯀꯥꯏꯅ ꯈꯜꯂꯒ ꯏꯁꯥ ꯃꯁꯥꯃꯛꯅ ꯃꯈꯨꯠꯃꯛꯅ ꯁꯦꯝꯕꯅꯤ ꯍꯥꯏꯕꯒꯤ ꯋꯥꯈꯜꯗꯣ ꯌꯥꯝꯅ
ꯑ ꯆꯨꯝꯃꯦꯅꯦ ꯅꯪꯅ ꯍꯥꯏꯔꯤꯗꯨ
ꯇꯣꯡꯉꯥꯜꯂꯦ ꯑꯗꯣ ꯅꯨꯄꯥ ꯑꯣꯏꯕꯒꯤ ꯑꯩꯈꯣꯏꯒꯤ ꯋꯥꯈꯜꯗꯣ ꯁꯤꯅꯤꯩꯀꯣ ꯂꯩꯔꯒ ꯄꯤꯕꯗꯨꯅ ꯑꯃ ꯁꯦꯝꯂꯒ ꯄꯤꯕ ꯅ ꯇꯣꯉꯥꯜꯂꯦꯕ
ꯎꯝ ꯑꯗꯨꯃꯥꯏꯟ ꯇꯣꯌꯥ ꯅꯪ ꯑꯩꯁꯨ ꯀꯩꯅꫭ ꯅꯨꯄꯤ ꯊꯤꯕ ꯀꯥꯟꯗꯅꯦ ꯐꯖꯅ ꯊꯤꯔꯣꯀꯣ ꯈꯨꯠ ꯁꯥ ꯍꯩꯕ ꯅꯨꯄꯤꯗ
ꯍꯣꯏ ꯑꯩꯗꯤ ꯁꯤꯒꯨꯝꯕꯁꯦ ꯌꯥꯝ ꯄꯥꯝꯃꯦ ꯑꯩꯗꯤꯀꯣ ꯅꯨꯄꯤꯖꯦ ꯇꯣꯂꯣꯞ ꯆꯥꯕ ꯑꯗꯨ ꯑꯗꯥꯒꯨꯝꯕ ꯑꯩ ꯀꯔꯤꯁꯨ ꯌꯦꯡꯗꯦ ꯑꯗꯨꯕꯨ ꯏꯃꯨꯡ ꯃꯅꯨꯡꯒꯤ ꯐꯖꯅ ꯄꯨꯕ ꯍꯩꯕꯀꯣ ꯑꯗꯨꯒ
ꯍꫭꯏ
ꯈꯨꯠ ꯁꯥ ꯍꯩꯕ ꯁꯤꯗꯤ ꯑꯩ ꯌꯥꯝ ꯉꯥꯎꯋꯦ ꯑꯁꯦꯡꯕꯀꯣ ꯑꯩ ꯌꯥꯝ ꯉꯥꯎꯋꯦ ꯆꯥꯏꯕ ꯑꯗꯨꯒ ꯑꯥ ꯑꯗꯨꯝ ꯁꯦꯕꯥ ꯈꯔ ꯍꯩꯕ ꯃꯅꯦꯝ ꯃꯕꯣꯛꯀꯤ ꯈꯔ ꯍꯩꯕ ꯏꯃꯨꯡꯒꯤ ꯃꯊꯛ ꯃꯈꯥ ꯂꯣꯏꯅ ꯍꯥꯏꯗꯤ ꯈꯪꯉꯤꯗꯅꯀꯣ ꯎꯝ ꯑꯗꯨ ꯄꯥꯝꯕ ꯃꯤ ꯈꯔꯗꯤ ꯊꯕꯛꯇꯤ ꯆꯥꯎꯅ ꯇꯧꯔꯦ ꯇꯣꯂꯣꯞ ꯆꯥꯔꯦ ꯑꯗꯨꯕꯨ ꯏꯃꯨꯡꯖꯦ ꯑꯗꯨꯝ ꯍꯣꯕꯁꯨ ꯂꯩꯌꯦꯕꯀꯣ ꯑꯗꯨꯅ ꯑꯩꯗꯤ ꯑꯗꯨꯗꯤ ꯑꯩꯗꯤ ꯇꯜꯂꯦ ꯑꯩꯗꯤ ꯑꯩ ꯑꯩꯗꯤ ꯊꯕꯛꯇꯤ ꯑꯩꯀꯣ ꯑꯩ ꯑꯗꯨꯝ ꯁꯨꯒꯅꯦꯅ ꯑꯩ ꯈꯜꯂꯦꯀꯣ ꯍꯥꯏꯞꯗꯤ ꯑ ꯁꯦꯟ ꯇꯥꯟꯕ ꯑꯦꯅꯤ ꯁꯔꯚꯤꯁꯇ ꯑꯣꯏ ꯒꯦꯔ ꯑꯃ ꯑꯣꯏꯒꯦꯔ ꯑꯗꯨꯕꯨ ꯑꯩꯒꯤ ꯅꯨꯄꯤ ꯑꯣꯏꯕꯗꯨꯅ ꯑꯗꯨꯝ ꯍꯥꯏꯗꯤ ꯀꫭ ꯃꯥꯅ ꯑꯁꯤꯒꯨꯝꯕꯁꯦ ꯐꯖꯅꯩ ꯐꯖꯅꯩ ꯎꯝ ꯍꯥꯏꯕ ꯎꯝ ꯁꯦꯕꯥ ꯍꯥꯏꯁꯦ ꯑꯩ ꯌꯥꯝ ꯁꯦꯕꯥ ꯄꯥꯝꯕꯩ ꯋꯥ ꯅꯠ ꯇꯕꯀꯣ ꯑꯗꯨꯝ ꯂꯩꯗꯅꯀꯣ ꯍꯥꯏꯗꯤ ꯎꯝ ꯎꯝ ꯑꯗꯨꯝꯃꯥꯏꯅ ꯇꯧꯋꯦ
ꯎꯝ ꯑꯗꯨꯅꯦ ꯍꯧꯖꯤꯛꯀꯥꯟꯁꯨ ꯎꯝ ꯂꯨꯔꯝꯅꯤꯗ ꯄꯤꯁꯤꯡꯖꯨꯀꯣ ꯊꯕꯛ ꯇꯧꯅꯤꯡꯗꯕꯒ ꯑꯦ ꯃꯤꯉꯣꯟꯗ ꯍꯥꯏꯕꯅ ꯍꯥꯏꯞꯗꯤ ꯑꯩꯈꯣꯏ ꯐꯥꯎ ꯈꯪꯉꯦꯕ ꯑꯗꯨꯒꯤꯅꯤꯗ
ꯑꯗꯣ ꯅꯪ ꯅꯪꯗꯤ ꯊꯕꯛ ꯀꯩꯅꯣ ꯇꯧꯔꯝꯒꯗꯧ ꯃꯥꯟꯗꯦ ꯌꯥꯝꯅ
ꯍꯣꯏ ꯊꯕꯛꯄꯨꯗꯤ ꯇꯧꯋꫭ ꯍꯥꯏꯔꯗꯤ ꯑꯗꯨꯝ ꯇꯧꯋꯦꯕꯀꯣ ꯑꯗꯨꯝ ꯇꯧꯕꯗꯤ ꯇꯧꯅꯤꯗ
ꯃꯥꯅꯦ ꯌꯥꯝ ꯐꯩꯅꯦ ꯑꯩꯅ ꯑꯗꯨꯝ ꯋꯥꯔꯤ ꯁꯥꯟꯅꯕꯗ ꯈꯪꯉꯦꯕꯀꯣ ꯑꯗꯨꯝ
ꯑꯥ
ꯀꯅꯥꯅ ꯀꯅꯥꯅꯣ ꯍꯥꯏꯖꯦ ꯑꯗꯨꯝ ꯈꯔꯗꯤ ꯈꯪꯉꯦꯕꯀꯣ ꯑꯗꯨꯅ ꯅꯪꯅ ꯁꯥꯕ ꯇꯣ ꯂꯣꯏꯔꯀꯥꯟꯗ ꯌꯦꯡꯉꯦ ꯅꯣꯡꯃꯀꯣ ꯅꯠꯇ꯭ꯔ
ꯑ ꯍꫭꯏ ꯍꫭꯏ ꯅꯨꯄꯤꯒꯤ ꯀꯩꯅꯣꯗꯣ ꯎꯝ ꯑꯥ ꯖꯒꯣꯏ ꯁꯥꯕ ꯀꯥꯟꯗ ꯍꯥꯏꯞꯗꯤ ꯃꯥꯒꯤ ꯀꯩꯅꯣ ꯄꯥꯔꯗ ꯊꯥꯞꯄ ꯐꯤꯅꯦꯕ ꯀꯣ ꯑꯗꯨꯗ ꯁꯥꯕꯅꯦ ꯊꯕꯥꯛꯇ ꯅꯠꯇꯕꯥꯛ ꯀꯩꯅꯣꯗꯣ ꯑꯣ ꯋꯦꯁꯇ ꯍꯥꯞꯄꯗꫭ ꯋꯦꯁꯇ ꯑꯃ ꯅꯨꯄꯥꯠꯀꯤ ꯇꯥꯏꯞ ꯑꯥ ꯑꯥ ꯑꯗꯨꯗꯣ
ꯎꯝ ꯎꯝ
ꯑꯗꯨꯅꯦꯕꯀꯣ ꯑꯗꯨ ꯊꯝꯕꯅꯦ
ꯁꯥꯒꯦ ꯇꯧꯕꯅꯦ ꯃꯥꯒꯤ ꯀꯩꯅꯣꯗꯣ ꯌꯥꯝꯃꯦꯕ ꯀꯣ ꯗꯤꯖꯥꯏꯟꯗꯣ
ꯌꯥꯃꯦ
ꯅꯗꯥꯥꯏꯗꯣ ꯌꯥꯝꯃꯟꯕꯒꯤ ꯌꯥꯗꯦꯕ
ꯍꯥꯥ ꯑꯗꯣ ꯐꯩꯌꯦ ꯑꯗꯣ ꯑꯩ ꯌꯥꯝ ꯑꯦꯄ꯭ꯔꯤꯁꯦꯠ ꯍꯥꯏꯗꯤ ꯑꯩ ꯌꯥꯝ ꯎꯝ
ꯎꯝ
ꯑꯩ ꯌꯥꯝ ꯀꯩ ꯍꯥꯏꯇꯥꯔꯦ ꯑꯦꯄ꯭ꯔꯤꯁꯌꯦꯠ ꯇꯧꯅꯤꯡꯉꯤꯀꯣ ꯅꯪꯅ ꯇꯧꯕꯗ ꯑꯗꯣ ꯀꯣꯂꯦꯖꯀꯨꯝꯕꯗꯤ
ꯀꯂꯦꯁ ꯀꯥꯌꯦ ꯀꯩꯅꯣ ꯗꯤ ꯑꯦꯜ ꯑꯦꯗꯁ ꯌꯥꯝ ꯑꯥ ꯗꯤ ꯑꯦꯜ ꯑꯦꯗ ꯇꯧꯔꯤꯕꯀꯣ ꯐꯥꯏꯅꯦꯜ ꯏꯌꯥꯔꯗꯤ ꯎꯝ ꯗꯤ ꯌꯦꯜ ꯑꯦꯗ ꯇꯣ
ꯀꯩꯅꯣ ꯗꯤ ꯑꯦꯜ ꯑꯦꯐ ꯍꯥꯏꯗꯤ ꯀꯩꯅꯣ
ꯗꯥꯏꯗꯣ ꯗꯥꯏ
ꯑꯣ ꯑꯣꯀꯦ ꯑꯣꯀꯦ ꯗꯥꯏꯗ ꯗꯥꯏꯗ
ꯎꯝ ꯂꯩꯔꯦ ꯊꯥꯎꯖꯟ ꯇ꯭ꯋꯦꯟꯇꯤ ꯐꯣꯗ ꯂꯣꯏꯔꯦ
ꯃꯔꯨꯞꯇꯤ ꯂꯥꯏꯔꯤꯛꯁꯨ ꯍꯩꯔꯦ ꯊꯕꯛꯁꯨ ꯈꯨꯠ ꯁꯥꯁꯨ ꯀꯜꯂꯦ ꯃꯔꯝ ꯌꯥꯝ ꯑꯣꯛꯄ ꯃꯥꯜꯂꯦꯀꯣ ꯃꯔꯝ ꯌꯥꯝ ꯑꯣꯒꯔꯝꯒꯗꯕ ꯃꯥꯜꯂꯦ
ꯑꯣꯛꯇꯕꯒꯤꯅꯦ ꯇꯧꯔꯤꯁꯦ ꯍꯧꯖꯤꯛ ꯍꯩꯇ꯭ꯔꯗꯤ ꯌꯥꯗꯦ ꯇꯧꯕꯒꯤꯅꯦ
ꯅꯠꯇꯦ ꯑꯁ ꯅꯠꯇꯦ ꯑꯗꯨꯒꯤ ꯅꯠꯇꯦꯗ ꯑꯩꯅ ꯁꯤꯗ ꯗꯨꯝ ꯀꯩꯅꯣ ꯋꯥꯔꯤ ꯁꯥꯟꯅꯕ ꯐꯪꯉꯦ ꯍꯥꯏꯅ ꯍꯦꯛꯇ ꯑꯩꯅ ꯑꯗꯨꯃꯥꯏꯅ ꯈꯟꯗꯣꯛꯄ ꯌꯥ ꯑꯗꯨꯃꯥꯏꯅ ꯈꯟꯗꯣꯛꯄ ꯌꯥꯗꯦꯍꯦ ꯑꯗꯨꯕꯨꯗꯤꯀꯣ
ꯍꯣꯏ ꯍꯦꯛ ꯆꯨꯝꯃꯦ ꯑꯗꯨꯕꯨꯗꯤ
ꯑꯗꯣ ꯍꯧꯖꯤꯛ ꯍꯧꯖꯤꯛ ꯁꯦꯝ ꯑꯣ ꯍꯧꯖꯤꯛ ꯁꯦꯝꯃꯤꯔꯣ ꯍꯧꯖꯤꯛꯆꯨ
ꯁꯦꯝꯒ꯭ꯔꯦ ꯍꯣꯏ ꯍꯨꯖꯤꯛ ꯀꯩꯅꯣꯗꯣ ꯃꯥꯒꯤ ꯄꯥꯔ ꯈꯔ ꯂꯨꯕ ꯂꯩꯌꯦꯕꯀꯣ ꯍꯨꯗ ꯑꯍꯨꯛ ꯍꯨꯗꯣ
ꯗꯣ ꯄꯣꯏꯖꯟꯗꯣ
ꯄꯣꯏꯖꯟꯗꯣ ꯍꯧꯒꯦ ꯇꯧꯔꯦꯕ
ꯍꯨꯒꯤ ꯄꯥꯗ ꯎꯝ
ꯁꯦꯝꯕꯗ ꯃꯗꯨꯒꯤ ꯄꯥꯔꯠꯗꯣ ꯈ꯭ꯋꯥꯏꯗꯒꯤ ꯑꯥ ꯑꯗꯨꯝ ꯀꯨꯞꯄ ꯃꯥꯜꯂꯦ ꯅꯠꯇ꯭ꯔꯣ ꯑꯇꯩꯗꯨꯗꯤ ꯗꯨꯝ
ꯄꯦ ꯎꯝ ꯑꯁꯤꯛ ꯎꯝ ꯍꯥꯏꯌꯣ
ꯗꯨꯝ ꯍꯧꯔꯛ ꯍꯧꯔꯛꯄꯖꯤꯡꯗꯣ ꯃꯣꯏꯁꯨ ꯑꯇꯩꯗꯤ ꯑꯇꯩꯗꯤ ꯑꯗꯨꯝ ꯁꯦꯝꯈꯤꯅꯤ ꯑꯗꯨ ꯑꯗꯨꯒꯤ ꯄꯥꯔꯠꯇꯣ ꯑꯗꯨꯒꯤ ꯄꯥꯔꯠꯇꯣ ꯍꯦꯛ ꯌꯧꯔꯗꯤ ꯑꯍꯟ ꯁꯤꯡꯗꯨꯝ ꯀꯧꯕ꯭ꯔꯥ ꯈꯔ ꯁꯦꯝꯗꯣꯛ ꯁꯥꯗꯣꯛꯀꯣ ꯗꯨꯝ ꯇꯧꯕ ꯑꯩꯁꯦ ꯊꯦꯡꯅꯕꯀꯣ ꯏꯁꯥꯃꯛ ꯁꯦꯝꯗ꯭ꯔꯁꯨꯕꯀꯣ
ꯎꯝ ꯎꯝ ꯆꯨꯝꯃꯦ ꯑꯗꯨ ꯄꯥꯗ ꯈꯪꯔꯗꯤ ꯅꯨꯡꯉꯥꯏꯌꯦꯕꯀꯣ ꯑꯗꯨꯝ ꯀꯟꯇꯤꯅꯨꯁꯂꯤ ꯇꯧꯗ꯭ꯔꯗꯤ ꯀꯥꯎꯋꯦꯕ ꯑꯩꯈꯣꯏꯁꯨ ꯍꯥꯏꯕꯗꯤ ꯐꯤ ꯍꯩꯗꯝꯅꯤꯅ ꯑꯗꯨꯒꯤ ꯇꯧꯕ ꯋꯥꯅꯤꯗ
ꯎꯝ ꯎꯝ ꯎꯝ
ꯌꯥꯝꯃꯦ
ꯍꯧꯖꯤꯛ ꯗꯥꯏꯠꯇꯤ ꯀꯗꯥꯏ ꯑꯣ ꯑꯣ ꯑꯗꯨ ꯇꯝ ꯇꯧꯍꯦ ꯌꯥꯝ ꯁꯥ ꯌꯥꯝ ꯀꯟꯅ ꯁꯥꯕꯁꯨ ꯈ꯭ꯋꯥꯡ ꯅꯥꯕ ꯍꯣꯠꯄ ꯌꯥꯝ ꯇꯧꯋꯤ ꯍꯥꯏꯕꯅꯤ ꯀꯣ ꯁꯤꯁꯦ ꯑꯗꯨꯃꯥꯏꯅ ꯑꯣꯏꯕ꯭ꯔꯥ ꯑꯣꯏꯅ ꯎꯝ
ꯐꯤꯗꯤ ꯌꯥꯝ ꯆꯥꯎꯗ꯭ꯔꯁꯨꯅꯦ ꯅꯥꯏ ꯏꯁꯥꯒꯤ ꯅꯨꯡꯉꯥꯏꯇꯦ ꯑꯗꯨꯒꯤ ꯃꯇꯥꯡꯗꯗꯤ
ꯑꯗꯨꯅꯦ
ꯎꯝ
ꯑꯗꯨ ꯀꯩꯁꯨ ꯀꯥꯏꯗꯦ ꯃꯔꯛ ꯃꯔꯛꯇꯀꯣ ꯑꯗꯨꯝ ꯐ꯭ꯔꯤ ꯂꯩꯕ ꯀꯥꯟꯗ ꯇꯧꯊꯣꯛꯄ ꯅꯠꯇ꯭ꯔꯥ
ꯑꯝ
ꯗꯥꯏꯠꯁꯤꯅ ꯀꯔꯤ ꯌꯥꯔꯗ ꯂꯩꯕ ꯍꯧꯖꯤꯛ
ꯍꯥꯥ
ꯗꯥꯏꯠꯁꯤꯅ ꯀꯔꯝꯕ ꯁꯦꯃꯤꯁꯇꯥꯔꯗ ꯑꯣꯏ ꯑꯣꯏ ꯑꯥ
ꯐꯥꯏꯅꯦꯜ ꯏꯌꯥꯔꯅꯦꯕꯀꯣ
ꯑꯣ
ꯑꯦꯛꯖꯥꯝ ꯀꯩꯅꯣ ꯑꯩꯈꯣꯏ ꯀ꯭ꯂꯥꯁ ꯃꯔꯛ ꯔꯛꯇꯁꯨ ꯆꯠꯂꯦꯕ ꯑꯗꯨ ꯑꯗꯨꯝ ꯉꯁꯤꯗꯤ ꯂꯦꯞꯄꯦ ꯑꯗꯨ ꯍꯌꯦꯡꯗꯤ ꯑꯃꯨꯛ ꯆꯠꯒꯅꯤ ꯄꯣꯢꯄꯣꯟ ꯇꯧꯈꯤꯕꯒꯤ ꯑꯩꯈꯣꯏ ꯀ꯭ꯂꯥꯁ ꯑꯃꯨꯛ ꯀꯥꯕ ꯋꯥꯅꯦ ꯑꯦꯛꯖꯥꯝ ꯊꯥꯗ꯭ꯔꯤꯕ ꯐꯥꯔꯁ ꯏꯌꯥꯔꯁꯤꯡꯗꯣ ꯑꯩꯈꯣꯏꯗꯤ ꯐꯥꯏꯅꯦꯜ ꯏꯌꯥꯔꯅꯤꯅ ꯑꯣꯛꯇꯣꯕꯥꯔ ꯔꯣꯝꯅ ꯊꯥꯗꯧ ꯃꯥꯜꯂꯦ ꯍꯧꯖꯤꯛ ꯑꯥ ꯃꯇꯝꯒ ꯌꯥꯗꯕꯅꯤꯅ ꯑꯗꯨꯒꯤ ꯐꯥꯢꯅꯦꯜ ꯢꯌꯥꯔꯖꯤ ꯇꯣꯈꯥꯢꯕ
ꯃꯔꯛꯇꯗꯤ ꯑꯦꯛꯖꯥꯝꯒꯗꯤ ꯂꯩꯔꯔꯣꯏꯀꯣ ꯃꯥ ꯐꯥꯏꯅꯦꯜ ꯎꯝ
ꯐꯥꯏꯅꯦꯜ ꯏꯌꯥꯔ ꯉꯥꯏꯔꯒ ꯀꯩ ꯀꯩꯅꯣ ꯑꯋꯥꯠꯄꯁꯤꯡ ꯑꯩꯈꯣꯏꯅ ꯏꯟꯇꯥꯔꯟ ꯆꯠ ꯆꯠꯄ ꯈꯣꯠꯄꯁꯤꯡꯗꯣ ꯂꯣꯏꯁꯤꯟꯕ ꯇꯥꯔꯦ ꯑꯗꯨꯃꯥꯏꯅ ꯇꯧꯋꯦ
ꯊꯕꯛꯁꯤ ꯋꯥꯠꯇꯦ ꯍꯥ ꯑꯃꯗ ꯂꯦꯞꯄꯦ ꯑꯃꯗ ꯇꯧ ꯑꯃꯗ ꯇꯧꯒꯗꯧꯕꯅꯤ ꯇꯧꯒꯗꯧꯕꯅꯤ
ꯑꯗꯨꯅꯦ ꯌꯨꯝꯗꯁꯨ ꯂꯥꯛꯑꯣ ꯍꯥꯏꯌꯦ ꯁꯨꯇꯤ ꯂꯩꯔꯗꯤ ꯑꯗꯨꯒꯤ ꯕꯦꯔꯥ ꯈꯔ ꯇꯥꯏꯌꯦꯕ
ꯎꯝ ꯌꯨꯝꯅ ꯀꯗꯥꯏꯗꯅꯣꯀꯣ ꯑꯗꯨꯝ ꯍꯥꯏꯗꯤ
ꯂꯞꯄꯦ
ꯆꯥꯎꯔꯥꯛꯄ
ꯍꯧꯔꯛꯄꯗꯣ ꯅꯛꯄꯗꯣ ꯑꯦ ꯈꯔ ꯀꯩꯅꯣ ꯍꯥꯏꯕ ꯌꯥꯗꯦ
ꯍꯥꯏꯕ ꯌꯥꯗ꯭ꯔꯦ ꯉꯁꯤꯁꯨ ꯎꯝ ꯎꯝ
ꯑꯩꯒꯤꯅꯤꯅꯦ
ꯌꯥꯏ ꯌꯥꯏ ꯀꯩꯁꯨ ꯀꯥꯏꯗꯦ ꯀꯥꯏꯗꯦ ꯑꯥ ꯑꯗꯣ ꯑꯍꯦ ꯏꯔꯥꯡꯅ ꯐꯠꯇꯕꯒ ꯀꯣ ꯍꯌꯦꯡꯋꯥꯢ ꯀꯣꯟꯅ ꯆꯠ ꯆꯠꯂꯁꯨ ꯌꯥꯏ ꯅꯠꯇ꯭ꯔꯣ ꯌꯨꯝꯒꯤꯗꯤ ꯏꯁꯥꯒꯤ ꯊꯕꯛ ꯍꯥꯟꯅ ꯐꯖꯅ ꯂꯣꯢ ꯂꯣꯏꯁꯤꯟꯕꯗꯨꯅ ꯃꯔꯨꯅꯤ ꯍꯧꯖꯤꯛꯀꯤꯗꯤꯀꯣ
ꯆꯨꯝꯃꯦ ꯆꯠꯀꯅꯤꯗ ꯃꯣꯏ ꯑꯦꯛꯖꯥꯝ ꯍꯥꯎꯔꯗꯤ ꯆꯠꯈꯤꯅꯤ ꯑꯩꯁꯨ
ꯎꯝ ꯎꯝ
ꯅꯪꯗꯤ ꯀꯩꯀꯩ ꯇꯧꯔꯤꯕ ꯅꯪ
ꯑꯩꯁꯦ ꯑꯗꯨꯝ ꯑꯉꯥꯡ ꯈꯔ ꯂꯥꯏꯔꯤꯛ ꯇꯥꯛꯀꯦꯀꯣ ꯑꯗꯨꯒ ꯑꯦꯛꯖꯥꯝ ꯈꯔ ꯊꯥꯒꯦꯅ ꯇꯧꯔꯤ ꯑꯗꯨꯝ ꯑꯇꯩ ꯀꯩꯁꯨ ꯀꯟꯅ ꯀꯩꯅꯣ ꯇꯧꯗꯦ
ꯑꯣ ꯌꯥꯝ ꯐꯩꯌꯦ ꯐꯖꯅ ꯇꯧꯑꯣ ꯃꯤ ꯑꯣꯏꯅꯤꯡꯉꯥꯏ ꯇꯧꯗ꯭ꯔꯗꯤ ꯌꯥꯗ꯭ꯔꯦ ꯅꯨꯄꯥꯁꯤꯡꯁꯨ
ꯃꯥꯅꯤ ꯃꯥꯅꯤ ꯆꯨꯝꯃꯦ
ꯎꯝ
ꯃꯤ
ꯃꯤ ꯑꯣꯏꯔꯀꯥꯟꯗ ꯐꯦꯃꯤꯂꯤꯁꯨ ꯄꯨꯕ ꯉꯝꯕ ꯑꯣꯏꯔꯗꯤ ꯈꯔ ꯂꯨꯔꯦꯗꯅ ꯍꯧꯖꯤꯛ ꯀꯥꯟꯗꯤ
ꯉꯝꯕꯗꯣ ꯑꯣꯏꯖꯔꯒꯦꯀꯣ ꯏꯕꯦꯝꯃ
ꯐꯖꯅ ꯄꯥꯜꯂꯒ ꯑꯦꯛꯖꯥꯝꯁꯨ ꯑꯆꯧ ꯑꯆꯧꯕ ꯊꯣꯛꯄ ꯇꯧꯔꯣ
ꯍꯣꯏ ꯍꯣꯏ ꯍꯣꯏ ꯑꯣꯏꯔꯒꯦ ꯏꯆꯥꯟꯒꯤ ꯕꯣꯔ ꯄꯨ ꯈ꯭ꯔꯒꯦ ꯉꯁꯤ ꯕꯣꯔ ꯑꯆꯧꯕ ꯑꯥ
ꯑꯦꯛꯖꯥꯝ ꯑꯃꯒꯨꯝꯕ ꯊꯥꯔꯛꯄ ꯃꯇꯥꯡ ꯂꯩꯔꯀꯥꯟꯗꯗꯤ ꯊꯔꯛ ꯑꯦ ꯃꯦꯁꯦꯁꯗꯤ ꯄꯤꯕꯤꯔꯛꯎ ꯀꯣ
ꯑꯁ ꯍꯥꯏꯒꯅꯤꯍꯦ ꯑꯗꯨꯗꯤ ꯍꯥꯏꯒꯅꯤ ꯅꯍꯥꯟꯁꯨ ꯑꯃꯗꯤ ꯀꯩꯅꯣ ꯇꯧꯔꯕꯅꯦ ꯑꯗꯣ ꯄꯩꯁꯥ ꯄꯩꯁꯥꯅꯤꯅ ꯄꯩꯁꯥ ꯄꯩꯁꯥꯒꯤ ꯊꯕꯛꯁꯨ ꯈꯔ ꯆꯪꯉꯤꯅꯀꯣ
ꯑꯥ
ꯍꯟꯗꯛꯀꯤ ꯑꯩꯗꯣ ꯂꯩꯍꯧꯕꯀꯣ ꯅꯍꯥꯟ ꯅꯍꯥꯟ ꯑꯃ ꯍꯥꯏꯗꯣꯛꯈꯤꯕꯒꯤꯗꯣ
ꯀꯩꯅꯣꯒꯤ ꯑꯣ ꯑꯣ ꯈꯪꯉꯦ ꯈꯪꯉꯦ ꯑꯗꯨꯅꯤꯅꯦ ꯌꯥꯝ ꯂꯨꯑꯦ ꯄꯩꯁꯥ ꯂꯩ
ꯗꯥꯕꯜ ꯏꯌꯣꯒꯤ ꯏꯌꯣꯒꯤ ꯅꯍꯥꯟ ꯍꯥꯏꯗꯣꯛꯈꯤꯕꯗꯣ
ꯑꯣ ꯈꯪ ꯈꯪꯍꯧꯋꯦ
ꯎꯝ ꯑꯗꯨꯒꯤꯗꯣ
ꯌꯥꯝ ꯐꯩꯅꯦ ꯑꯗꯣ ꯀꯩꯅꯣꯗꯨ ꯇꯧꯑꯣ ꯁꯦꯟꯇ꯭ꯔꯦꯜꯒꯤꯁꯨ ꯊꯥꯑꯣꯅ
ꯍꯣꯏ ꯑꯗꯨꯝ ꯁꯦꯟꯇ꯭ꯔꯦꯜ ꯑꯩ ꯁꯦꯟꯇ꯭ꯔꯦꯜꯗ ꯂꯩꯔꯝꯕꯅꯦ ꯍꯟꯗꯛ ꯑꯁꯣꯝꯗ ꯂꯩꯕꯗꯣ ꯈꯤꯇꯪ ꯆꯥꯟꯅꯗꯕꯤꯒꯤ ꯑꯃꯨꯛ ꯊꯣꯛꯂꯛꯄꯅꯦꯕꯀꯣ
ꯑꯣ
ꯎꯝ